ꯇꯥꯕ꯭ꯔꯣ
ꯑꯣ ꯑꯗꯨꯝ ꯐꯝꯃ ꯂꯩꯕꯅꯤꯗ ꯅꯪꯗꯦ
ꯑꯁ ꯑꯩꯁꯨ ꯐꯃꯨꯡꯗ ꯍꯤꯞꯄꯤ
ꯑꯣ
ꯁꯤꯒꯤꯗꯤ ꯀꯩꯁꯨ ꯇꯧꯗ꯭ꯔꯦꯗ ꯐꯃꯨꯡꯗ ꯍꯤꯠꯄꯅ ꯎꯄꯥꯏ ꯂꯩꯇ꯭ꯔꯦ
ꯑꯣ ꯍꯣꯏꯗ ꯁꯟꯗꯦ ꯅꯨꯃꯤꯠꯁꯤ ꯔꯦꯁ ꯇꯧꯕ ꯇꯥꯕꯅꯤꯅꯦ
ꯍꯣꯏ
ꯎꯝ ꯅꯪꯗꯤ ꯕꯣꯜ ꯀꯔꯝꯕ ꯀꯟꯇ꯭ꯔꯤ ꯁꯞꯄꯣꯔꯠꯅꯣ
ꯑꯁ ꯑꯩꯗꯤ ꯑꯥꯔꯖꯦꯟꯇꯤꯅꯥꯅꯤꯅꯦ
ꯍꯥꯏ ꯃꯦ ꯁꯤꯅꯤꯅꯦꯍ
ꯎꯝ ꯐꯩ ꯐꯩ ꯑꯁ ꯈꯪꯗ꯭ꯔꯗ ꯍꯟꯇꯦꯛꯁꯦ
ꯍꯝ ꯍꯨꯝ ꯍꯟꯗꯛꯀꯤ ꯕꯣꯔꯁꯤꯗꯤ ꯃꯩꯒꯤ ꯇꯥꯕ ꯈꯛꯇꯛꯅꯤ
ꯎꯝ ꯁꯤꯃꯤꯁꯨ ꯑ ꯐꯖꯈ꯭ꯔ ꯇꯧꯕꯗꯅꯤꯅꯦ ꯉꯁꯤ ꯐ꯭ꯔꯥꯟꯁꯀ ꯏꯁꯄꯦꯟ
ꯎꯝ
ꯎꯝ
ꯐ꯭ꯔꯥꯟꯁ ꯁꯄꯦꯟ ꯐꯖ ꯌꯥꯅꯤ ꯀꯁꯤ
ꯀꯅꯥꯅ ꯉꯝꯒꯗꯧ ꯃꯥꯜꯂꯦ ꯅꯪ ꯈꯟꯕꯗꯗꯤ
ꯑꯩ ꯈꯟꯕꯗꯗꯤ ꯐ꯭ꯔꯥꯟꯁꯅ ꯉꯝꯒꯅꯤꯗ
ꯍꯣꯏꯗ ꯐ꯭ꯔꯥꯟꯁꯅ ꯉꯝꯒꯅꯤꯗ ꯐ꯭ꯔꯥꯟꯁꯗꯤ ꯗꯤꯐꯦꯟꯁ ꯑꯦꯇꯦꯛ ꯑꯅꯤꯃꯛ ꯐꯖꯕ ꯃꯤꯠꯐꯤꯜꯒ
ꯃꯣꯏ ꯂꯣꯏ ꯐꯖꯕ ꯃꯣꯏꯒꯤꯗꯨꯣ ꯄ꯭ꯂꯦꯌꯔꯁꯤꯡꯗꯨꯣ
ꯎꯝ ꯏꯁꯄꯦꯟꯒꯤꯗꯤ ꯑꯦꯇꯦꯛ ꯈꯔ ꯐꯖ ꯍꯥꯏꯕ ꯋꯥꯅꯦ
ꯑꯃꯨꯛ ꯍꯥꯏꯗꯤ ꯏꯪꯂꯦꯟꯁꯨ ꯑꯃꯨꯛ ꯆꯥꯟꯁꯦꯁꯇꯤ ꯌꯥꯝꯃꯦ
ꯍꯣꯏ ꯏꯪꯂꯪꯂꯦꯟ ꯈꯪꯈ꯭ꯔꯅꯤꯗ ꯑꯥꯔꯖꯦꯟꯇꯤꯅꯥꯒ ꯁꯥꯟꯅꯕꯗ ꯀꯃꯥꯏꯅ ꯇꯧꯕꯅꯤ ꯍꯥꯏꯕꯗꯣ
ꯐ꯭ꯔꯥꯟꯁ ꯅꯥꯕꯗꯁꯨ ꯐꯖꯒꯅꯤ
ꯎꯝ ꯍꯣꯏ ꯀꯜꯂꯦ
ꯁꯇꯅꯦꯣ
ꯎꯝ ꯎꯝ
ꯀꯜꯂꯦꯕ
ꯅꯪꯗꯤ ꯀꯣꯂꯦꯖ ꯏꯁꯇꯨꯗꯦꯟꯔꯣ ꯅꯠꯇ꯭ꯔꯒ ꯂꯣꯏꯔꯕꯣ
ꯑꯩ ꯍꯣꯏ ꯀꯣꯂꯦꯖ ꯏꯁꯇꯨꯗꯦꯟ ꯑꯣꯏꯌꯦ
ꯑꯣ ꯀꯔꯝꯕ ꯁꯦꯃꯦꯁꯇꯔ
ꯑꯩ ꯐꯣꯔꯟ ꯁꯦꯃꯤꯁꯇꯔꯗ
ꯑꯣ ꯑꯣꯀꯦ
ꯀꯩ ꯀꯩꯗ ꯇꯧꯕꯤꯒꯦ
ꯑꯩ ꯑꯦꯝ ꯑꯦ ꯆꯠꯊꯔꯤꯗ
ꯑꯣ
ꯅꯪ ꯀꯩ ꯑꯣꯅꯔꯁ ꯂꯧꯒꯦ
ꯑꯩꯔꯣ
ꯎꯝ
ꯑꯩꯁꯦ ꯀꯣꯂꯦꯖꯁꯦ ꯑꯩ ꯆꯠꯇꯦꯅꯦ ꯑꯦꯛꯖꯥꯝ ꯊꯥꯛꯑꯒ ꯂꯩꯌꯦꯕ ꯍꯣꯏ ꯀꯦꯁꯄꯣꯗꯤ ꯊꯝꯃꯦ
ꯑꯣꯝ ꯑꯆꯥ
ꯑꯩ ꯍꯟꯗꯛꯁꯦ ꯅꯤꯠ ꯑꯦꯛꯖꯥꯝ ꯊꯥꯕꯗ ꯂꯣꯏꯔꯔꯤꯕꯀꯣ
ꯑꯣ ꯐꯩꯌꯦꯦ ꯐꯩꯦ ꯇꯋ ꯇꯕꯅꯤ ꯎꯝ ꯃꯥꯅ ꯃꯥ ꯇꯧꯒꯗꯕꯅꯤ ꯐ꯭ꯔꯤꯗ ꯂꯩꯕ ꯁꯔꯨꯛꯇꯤ ꯀꯔꯤ ꯀꯔꯤꯅꯣ ꯇꯧꯊꯣꯛꯄꯅ ꯐꯠꯇ꯭ꯔꯣ
ꯑꯗꯨꯅꯦ
ꯎꯝ
ꯑꯦꯛꯖꯥꯝ ꯊꯥꯕꯁꯨ ꯀꯁꯔꯥ ꯑꯦꯛꯁꯄꯤꯔꯤꯌꯦꯟꯁꯀꯨꯝꯕꯅꯦꯕ
ꯎꯝ ꯎꯝ ꯃꯥꯅꯦ ꯃꯥꯅꯦ
ꯈꯔ ꯅꯣꯂꯖ ꯑꯩꯁ ꯍꯟꯗꯛꯀꯤꯗꯤ ꯈꯪꯉꯦꯅꯦ ꯅꯨꯡꯉꯥꯏ ꯍꯥꯏꯕ ꯇꯥꯔꯦꯗ
ꯑꯣ ꯐꯩꯌꯦ
ꯀꯣꯏꯁꯟ ꯂꯤꯛ ꯆꯠꯄꯅꯤꯅ ꯑꯃꯨꯛ ꯔꯤꯇꯦꯁ ꯇꯧꯍꯜꯂꯦ
ꯎꯝ
ꯑ ꯑꯗꯨ
ꯈꯪꯗꯦꯔꯤꯅꯦ ꯀꯔꯤ ꯁꯔꯀꯥꯔꯅꯣ ꯈꯪꯗꯦꯔꯤꯅꯦ ꯑꯗꯨꯒꯨꯝꯕ ꯑꯦꯛꯖꯥꯝꯒꯤꯁꯨ ꯄꯦꯄꯔ ꯂꯣꯏ ꯂꯤꯛ ꯆꯠꯂꯦ ꯑꯁ ꯅꯍꯥꯟꯁꯨ ꯑꯃꯨꯛ ꯑꯁ ꯈꯪꯗ꯭ꯅꯦ
ꯇꯦꯂꯤꯒ꯭ꯔꯥꯝꯗ ꯂꯤꯛ ꯆꯠꯂꯦ ꯍꯥꯏꯅ ꯍꯥꯏꯔꯛꯄ
ꯑꯣ
ꯑꯗꯨꯗꯗꯤ ꯑꯦꯛꯖꯥꯝ ꯑꯣꯏꯅ ꯇꯧꯊꯣꯛꯄꯅꯦꯕ
ꯎꯝ
ꯂꯥꯏꯗꯤ ꯂꯥꯏꯔꯦꯕ ꯀꯣꯏꯁꯟꯁꯦ
ꯍꯣꯏ
ꯍꯟꯗꯛꯀꯤꯁꯤ ꯌꯥꯝ ꯂꯥꯏꯌꯦꯕ ꯍꯥꯟꯅ ꯊꯥꯕꯗꯣ
ꯎꯝ
ꯑꯗꯨꯒ ꯀꯨꯏꯁꯟ ꯂꯤꯛ ꯆꯠꯈ꯭ꯔꯦ ꯍꯥꯏꯔꯒ ꯑꯃꯨꯛ ꯔꯤꯑꯛꯖꯥꯝ ꯇꯧꯕ ꯀꯥꯟꯗ ꯀꯣꯏꯁꯟꯗꯨ ꯂꯨꯈ꯭ꯔꯦ
ꯑꯣ
ꯑ ꯏꯗꯨꯗꯒꯤ
ꯎꯝ ꯁꯁꯤꯗ ꯃꯇꯝ ꯃꯇꯝꯅ ꯄꯨꯔꯛꯄꯅꯤꯅ ꯀꯩꯅꯗꯣ ꯁꯣꯏꯕ ꯂꯩꯁꯨ ꯑꯃꯨ ꯀꯩꯅꯗꯣ ꯐꯕ ꯀꯅꯗꯣ ꯐꯕ ꯂꯔꯤ ꯑꯃꯨ ꯀꯩꯅꯣꯗꯁꯨ ꯑꯣꯏꯕ
ꯑꯣ ꯭ꯔꯣꯗꯤ ꯀꯩꯗ ꯁꯄ
ꯑꯩꯁꯦ ꯀꯩꯅꯣꯗ ꯇꯧꯔꯝꯕꯅꯦ ꯐ꯭ꯔꯥꯟꯁ ꯕꯠ ꯑꯃꯨꯛ ꯐ꯭ꯔꯥꯟꯁꯇꯁꯨ ꯑꯅꯤꯅꯤꯗ ꯑꯩꯅ ꯇꯧꯔꯤꯁꯦ
ꯀ ꯇꯁ ꯎꯝ
ꯄꯣꯔꯇꯨꯒꯜꯒ ꯐ꯭ꯔꯥꯟꯁ ꯇꯧꯕꯅꯦꯕꯀꯣ
ꯎꯝ
ꯑꯗꯣ ꯄꯣꯔꯇꯨꯒꯜꯗꯤ ꯂꯩꯍꯧ
ꯑꯩ ꯑꯩꯁꯨ ꯄꯣꯔꯇꯨꯒꯜꯁꯨ ꯇꯧꯋꯦꯗ ꯇꯧꯕꯗꯤ ꯍꯥꯏꯕꯗꯤ ꯃꯣꯏ ꯂꯤꯖꯩꯅꯤꯅꯀꯣ
ꯎꯝ ꯎꯝ
ꯑꯗꯨꯒꯤ ꯃꯣꯏꯍꯟꯅꯤꯡꯕ ꯍꯥꯏꯇꯥꯔꯦ
ꯎꯝ ꯎꯝ
ꯍꯥꯏꯕꯗꯤ ꯑꯩꯈꯣꯏ ꯑꯩꯅꯗꯤ ꯑꯇꯣꯞꯄꯅꯗꯤ ꯗꯤꯕꯦꯠ ꯀꯟꯅ ꯇꯧꯋꯦꯕ ꯑꯩ ꯗꯤꯕꯦꯠ ꯇꯧꯅꯤꯡꯗꯦꯕ ꯍꯥꯏꯕꯗꯤ ꯑꯅꯤꯃꯛ ꯐꯖꯩꯑꯕꯀꯣ ꯍꯥꯏ
ꯎꯝ ꯎꯝ ꯎꯝ ꯃꯥꯅꯦ ꯃꯥꯅꯦ ꯗꯤꯕꯦꯠ ꯗꯤꯚꯦꯠ ꯇꯧꯅꯕ ꯀꯩ ꯀꯥꯟꯅꯗꯦꯗ ꯍꯥꯏꯗꯤ ꯃꯥ ꯃꯥꯒꯤ ꯏꯁꯀꯤꯜꯅꯦꯗꯅ ꯍꯥꯏꯗꯤ ꯀꯔꯤꯗ ꯐꯔꯁꯨ ꯑꯃꯁꯨ ꯐꯕ ꯑꯃꯗ ꯐꯔꯁꯨ ꯑꯃꯁꯨ ꯑꯣ ꯑꯗꯣ ꯃꯣꯏꯁ ꯍꯦꯠꯟꯅꯗꯤ ꯍꯥꯏꯗꯤ ꯑ ꯆꯞ ꯃꯥꯟꯅꯕꯗꯤ ꯂꯩꯔꯣꯏꯗꯅ ꯑꯃꯗ ꯈꯔꯅ ꯍꯦꯟꯅꯤ ꯈꯔꯗ ꯑꯃꯅ ꯍꯦꯟꯅꯤ ꯑꯗꯨꯃꯥꯏꯅꯦꯕ ꯑꯗꯨ ꯍꯣꯏ ꯃꯣꯏ ꯦꯁꯤ ꯀꯔꯣꯅꯗꯣ ꯐꯦꯟꯅ ꯗꯤꯕꯦꯠ ꯇꯧꯕꯗꯣ ꯑꯁ ꯌꯦꯡꯕꯗ ꯑ ꯗ ꯋꯥꯕꯁꯤꯗꯤꯀꯣ ꯈꯪꯗ꯭ꯔꯦ
ꯑꯗꯨꯅꯤꯅꯦ ꯕꯣꯔꯒ ꯅꯤꯡꯊꯤ ꯆꯥꯅꯅ ꯌꯦꯡꯕ ꯐꯪꯗꯦ
ꯎ
ꯈꯣꯡꯂꯛꯄꯗꯨ ꯈꯣꯡꯂꯛꯄꯗꯨ ꯑꯩꯈꯣꯏꯗꯤ ꯀꯩ ꯍꯥꯏꯁꯤꯔꯥ ꯑꯃꯃꯝꯕꯨ ꯁꯞꯄꯣꯔꯠ ꯇꯧꯕꯅꯦꯕ ꯍꯥꯏꯕꯗꯤ ꯍꯣꯏ ꯃꯣꯏꯁꯨ ꯂꯥꯁ ꯋꯥꯔꯜ ꯀꯞꯅꯤꯅꯀꯣ ꯃꯣꯏꯒꯤꯁꯦ
ꯑ ꯑꯣ
ꯀꯣꯏꯁꯨ ꯑꯩꯁꯨ ꯄꯤꯛꯏꯉꯩꯗꯗꯤ ꯄꯥꯝꯅꯔꯝꯃꯦꯕꯀꯣ ꯄꯥꯝꯃꯦ ꯑꯗꯨꯕꯨ ꯑꯩꯁꯦ ꯑꯩꯁꯨ ꯁꯞꯄꯣꯔꯠ ꯇꯧꯋꯦꯗ ꯑꯩ ꯀꯌꯥ ꯍꯥꯏꯗꯒꯨꯝꯃꯦ ꯑꯥꯏꯗꯣꯜꯅꯦ ꯐꯥꯔꯁ ꯑꯥꯏꯗꯣꯜꯅꯦꯕ
ꯑꯥ ꯑ
ꯑꯗꯨ ꯑꯩꯁꯨ ꯀꯩ ꯍꯥꯏꯁꯤꯔꯥ ꯄꯥꯝꯕ ꯍꯥꯏꯕꯗꯤ ꯃꯤꯒꯤ ꯌꯥꯝ ꯄꯥꯝꯃꯤꯅꯀꯣ
ꯎꯝ
ꯗ ꯑꯃꯨꯛ ꯁꯞꯄꯣꯔꯠ ꯇꯧꯅꯤꯡꯕ ꯑꯗꯨꯒꯨꯝꯃꯗꯤ ꯍꯣꯏ ꯑꯗꯨꯗꯤ ꯃꯍꯧꯁꯥꯒꯅꯤ ꯍꯥꯏꯇꯥꯔꯦ
ꯑ ꯃꯥꯅꯦ ꯃꯥꯅꯦ
ꯑꯩꯗꯤ ꯖꯄꯥꯟ ꯇꯧꯔꯝꯕꯅꯦ ꯖꯄꯥꯟ ꯑꯩꯈꯣꯏ ꯑꯦꯁꯤꯌꯥꯁꯤꯡꯁꯦ ꯅꯨꯡꯁꯤꯕ
ꯍꯣꯏꯁ ꯑꯦꯁꯤꯌꯥ ꯑꯦꯁꯤꯌꯥꯗ ꯖꯄꯥꯟ ꯈꯛꯇꯪ ꯅꯠꯇ꯭ꯔꯣ ꯂꯥꯛꯏꯁꯦ ꯍꯟꯗꯛ
ꯍꯣꯏ
ꯑꯗꯨꯅꯦꯕꯁ ꯃꯣꯏꯁꯦ ꯍꯩꯗꯤ ꯍꯩꯗ ꯍꯥꯏꯗꯤꯦꯀꯣ
ꯍꯥꯏꯌꯦ ꯃꯣꯏꯁꯨ
ꯃꯣꯏ ꯈꯨꯣꯏꯁꯅꯥꯗꯨꯣ ꯐꯖꯩꯕ
ꯎꯝ ꯑꯣ ꯂꯥꯁ ꯂꯥꯁꯇꯗꯤ ꯌꯥꯗ꯭ꯔꯕ
ꯎꯝ ꯄꯥꯏ ꯂꯩ ꯏꯇ ꯁ ꯃꯁꯥ ꯃꯁꯥꯅ ꯆꯔꯛꯄꯅꯤꯅ
ꯗꯤꯐꯦꯟꯁ ꯇꯧꯕꯗꯨꯣ ꯂꯩꯇ꯭ꯔꯦꯕ
ꯎꯝ
ꯑꯗꯨꯗ ꯑꯦꯗꯚꯥꯟꯇꯦꯖ ꯇ ꯕ꯭ꯔꯥꯖꯤꯜ ꯑꯃ ꯉꯅꯦꯕ
ꯎꯝ
ꯑꯁ ꯉꯁꯥꯏꯒꯤꯁꯨ ꯐꯖꯕꯅꯦꯍꯦ ꯀꯩ ꯃꯣꯏꯒꯤꯗꯣ ꯏꯪꯂꯦꯟꯒ꯫ ꯅꯣꯔꯋꯦꯒꯤꯗꯣ
ꯎꯝ
ꯀꯝꯕꯦꯛꯇꯤ ꯊꯨꯋꯦꯍꯦ
ꯎꯝ
ꯍꯟꯗꯛ ꯑꯩ ꯑꯩ ꯑꯩꯁꯨ ꯑꯥꯔꯖꯦꯟꯇꯤꯅꯥ ꯍꯥꯏꯔꯁꯨ ꯑꯩꯗꯤ ꯀꯩꯃ ꯋꯥꯔꯜ ꯀꯞ ꯐꯪꯗꯕ ꯏꯪꯂꯦꯟꯒꯨꯝꯕ ꯑꯗꯨꯒꯨꯝꯕ ꯉꯝꯍꯟꯅꯤꯡꯉꯦ ꯑꯗꯣ
ꯎꯝ ꯑꯗꯨꯖꯅ ꯎꯝ
ꯍꯥꯏꯕꯗꯤꯇ ꯂꯩꯇ꯭ꯔꯗꯤ ꯀꯩ ꯍꯥꯏꯁꯤꯔꯥ ꯅꯨꯡꯉꯥꯏꯇꯦꯗꯅ
ꯍꯣꯏ ꯍꯣꯏ
ꯑꯃ ꯀꯣꯡꯒꯨ ꯑꯩꯈꯣꯏꯁꯨ ꯐꯖꯕꯅꯤꯀꯣ
ꯎꯝ
ꯀꯣꯒꯤ ꯄ꯭ꯂꯦ ꯐ
ꯎꯝ
ꯑꯗꯨꯕꯨ ꯈꯪꯗ꯭ꯔꯦꯗ ꯃꯣꯏꯁꯦ ꯅꯨꯡꯁꯤꯗꯤ ꯅꯨꯡꯁꯤꯍꯦ ꯃꯣꯏꯁꯦ ꯕꯁꯇ ꯕꯁꯇꯒꯤ ꯕꯣꯜ ꯁꯟꯅꯥꯕ ꯂꯥꯛꯑꯒ ꯕꯁꯇ ꯑꯃꯨꯛ ꯍꯟꯕ
ꯍꯣꯏ ꯍꯣꯏ
ꯏꯁ ꯈꯪꯗꯦꯅꯤ ꯃꯤꯅ ꯑꯁ ꯍꯥꯏꯊꯤꯕꯁꯤꯡꯗꯨꯗꯤ ꯌꯦꯡꯕꯗ ꯑꯁꯦꯡꯕ ꯋꯥꯏꯅꯤ
ꯋꯥꯏꯌꯦ ꯋꯥꯏꯌꯦ ꯁꯦꯡꯕꯥ
ꯃꯣꯏꯅ ꯃꯁꯥ ꯃꯁꯥꯒꯤ ꯐꯕꯗꯣ ꯁꯥꯟꯅꯔꯒ ꯑꯃꯨꯛ ꯃꯣꯏꯅ ꯀꯔꯤꯗ ꯄꯦꯟꯒꯤꯗꯃꯛꯇꯀꯣ ꯑꯃꯗ ꯍꯥꯏ ꯊꯤꯕ ꯑꯃꯗ ꯍꯥꯏꯊꯤꯕ ꯇꯧꯔ ꯀꯩ ꯀꯥꯟꯅꯅꯤ ꯃꯣꯏ ꯄꯪꯕ ꯇꯥꯕꯅꯤ ꯃꯣꯏꯗ
ꯎꯝ ꯍꯥꯏꯊꯤꯕꯁꯤꯡꯅ ꯀꯩꯁꯨ ꯀꯥꯟꯅꯗꯕꯅꯤꯅꯦ
ꯃꯥꯅꯦ ꯃꯥꯅꯦ
ꯑꯁ ꯑꯗꯨꯗ ꯅꯨꯄꯤꯅ ꯃꯥꯔꯩ ꯌꯦꯛꯄꯗꯨꯅꯦꯀꯣ ꯑꯩꯅ ꯇꯜꯂꯤꯁꯦ ꯕꯣꯜꯗꯤ ꯑꯩꯅꯥ ꯔꯤꯜꯁꯇ ꯌꯦꯡꯉꯥ ꯕꯣꯜꯁꯤꯡꯅ ꯄꯪꯉꯥꯡ ꯉꯥꯡꯏ ꯇꯜꯂꯤꯁꯦ
ꯃꯔꯝ ꯃꯇꯦꯛ ꯃꯇꯦꯛ ꯎꯔꯒꯀꯣ ꯔꯤꯜꯁꯒꯤ ꯀꯩꯅꯣꯗꯨꯗ ꯍꯥꯏꯔꯛꯄꯁꯤꯗꯤ ꯑꯁ ꯄꯨꯔꯥ
ꯑꯗꯨꯗꯅꯦ ꯑꯩꯅ ꯏ ꯀꯥꯏꯁꯦ
ꯎꯝ
ꯀꯩ ꯏꯟꯖꯥꯡ ꯆꯔꯒꯦ ꯕꯔꯣ꯫
ꯑꯥ
ꯏꯟꯁꯥꯡ ꯆꯥꯔꯒꯦ
ꯉꯁꯤꯒꯤ ꯆꯥꯛ ꯆꯥꯗꯔꯤꯗ ꯚꯏ ꯕ꯭ꯔꯦꯛꯐꯥꯁ ꯈꯛꯇꯪ ꯆꯥꯔ ꯍꯧꯖꯤꯛ ꯑꯗꯨꯝ ꯂꯩꯔꯤ
ꯑꯣ ꯋꯥꯏꯌꯦ ꯉꯁꯤꯁꯦ
ꯍꯣꯁ ꯑꯥ ꯍꯣꯁꯇꯦꯜꯒꯨꯝꯕꯗ ꯂꯩꯕ꯭ꯔꯣ ꯅꯠꯇ꯭ꯔꯒ
ꯑꯩ ꯌꯨꯝꯗ ꯂꯩꯌꯦ
ꯑꯣ ꯑꯣꯀꯦ
ꯑꯩꯅ ꯌꯨꯝꯗ ꯂꯩ
ꯎꯝ ꯎꯝ ꯍꯟꯇꯛ ꯃꯔꯛꯇꯤ ꯑꯗꯨꯝ ꯕꯣꯁꯅꯗ꯭ꯔꯣ
ꯅꯥꯏꯌꯦꯦ ꯁ ꯅꯥꯕꯨꯗꯤ
ꯎ ꯇꯝꯄꯥꯛꯇꯔꯣ ꯆꯤꯡꯗꯔꯣ
ꯑꯩꯁꯦ
ꯀꯝꯄꯥꯛ
ꯑꯣ
ꯍꯟꯗꯛꯁꯦ ꯑꯩꯁꯨ ꯀꯞꯇ ꯆꯪꯁꯤꯔꯥ ꯍꯥꯏꯅ ꯈꯜꯂꯝꯕ
ꯎꯝ
ꯦꯔꯦꯔꯦꯕꯔꯦꯕꯔꯦ ꯐꯔꯦ ꯄꯔꯦ ꯄꯔꯦ ꯄꯔꯦ ꯄꯔꯦ ꯐꯔꯦ ꯄꯦꯔꯦ ꯄꯦꯔꯦ ꯄꯦꯔꯦ ꯄꯦꯔꯦ ꯍꯣꯏꯈꯣꯏꯁꯦ ꯗꯥꯗ ꯍꯥ
ꯀꯩ ꯃꯈꯣꯣꯠꯅꯣ ꯍꯧꯖꯤꯛ ꯇꯥꯔꯤꯕꯗꯣ
ꯔꯤꯡꯇꯣꯟ ꯑꯣꯏꯔꯝꯅꯦꯕ꯭ꯔꯣ
ꯍꯥꯥ
ꯑꯩ ꯀꯣ ꯂꯥꯛꯄꯀꯣ ꯑꯗꯨꯒꯤ
ꯑꯣ ꯑꯣ
ꯑ ꯋꯥꯟ ꯄꯤꯁꯀꯤ ꯔꯤꯡꯇꯣꯟ ꯊꯝꯕꯤꯕꯩꯅꯦꯕ
ꯑꯣ ꯑꯩꯁꯨ ꯈꯟꯕꯅꯦꯕ ꯀꯃꯥꯏꯅ ꯑꯩꯗꯤ ꯁꯔꯚꯔꯗꯒꯤ ꯀꯩ ꯉꯥꯡꯉꯄ꯭ꯔꯣꯅ ꯈꯟꯕꯅꯦ
ꯍ ꯑꯗꯨꯗꯤ ꯒꯥꯔꯤꯁꯦ ꯇꯥꯈ꯭ꯔ ꯃꯥꯜꯂꯦꯀꯣ
ꯍꯣꯏ
ꯑꯦ ꯑꯗꯨꯗꯤ ꯑꯃꯨꯛ ꯉꯥꯡꯅꯔꯁꯦꯀ ꯭ꯔꯣ
ꯎꯝ ꯑꯃꯃꯨꯛ ꯉꯥꯡꯅꯁꯦ ꯑꯃꯨꯛ
ꯍꯣꯏ ꯍꯣꯏ
ꯩꯅꯣ ꯃꯊꯟꯗ ꯃꯣꯠ ꯈꯈꯤꯅꯤꯗ ꯑꯗꯨ
ꯍꯣꯏ
ꯎꯝ ꯀꯌꯥꯝ ꯋꯥꯠꯂꯤꯒꯦ ꯅꯪꯒꯤꯗꯤ ꯍꯥꯏꯗꯤ
ꯑꯩ ꯋꯥꯂꯤꯗ ꯍꯥꯏ ꯀꯩꯁꯨ ꯍꯧꯗꯕꯩꯒꯤ
ꯎꯝ
ꯑꯗꯨꯒꯤꯅꯦꯗ ꯑꯩ ꯉꯁꯤꯁꯦ ꯐ꯭ꯔꯤ ꯂꯩꯕꯀꯣ
ꯑꯣ ꯑꯣ ꯑꯣꯀꯦ ꯑꯣꯀꯦ
ꯑꯗꯨ ꯇꯒꯗ
ꯎꯝ
ꯂꯥꯏꯕ꯭ꯔꯦꯔꯤꯗꯁꯨ ꯑꯃꯨꯛ ꯆꯠꯂꯦ ꯑꯗꯨ ꯑꯃꯨꯛ ꯑꯃꯔꯣꯝꯗ